ꯍꯥꯜꯂꯣ꯫
ꯑꯣ꯫
ꯅꯨꯡꯉꯥꯏꯔꯤꯕ ꯇꯥꯃꯣꯕꯨ꯫
ꯍꯜꯂꯣ꯫
ꯍꯥꯎ꯫ ꯇꯔꯕꯣ꯫
ꯇꯥꯔꯕꯣ꯫
ꯑꯩꯌꯦ꯫ ꯇꯥꯏꯇꯥꯗꯦ ꯑꯝꯇ ꯍꯥꯏꯕꯤꯔꯛꯑꯣ꯫
ꯑꯣ
ꯎꯝ ꯑꯩ ꯏꯌꯝꯕ꯫ ꯂꯣꯏꯁꯤꯟꯅꯔꯛꯀꯗꯧꯔꯦ ꯍꯥꯏꯇꯥꯔꯦ ꯑꯩꯒꯤꯗꯤ ꯑꯗꯨꯅ꯫
ꯎꯝ꯫
ꯑꯗꯨꯅꯤ ꯅꯪꯒꯤꯁꯦ ꯑꯅꯧꯕꯅꯦꯕ꯫
ꯅꯤꯌꯨ ꯋꯥꯟꯅꯦ ꯅꯤꯌꯨ ꯋꯥꯟ꯫
ꯑꯣ ꯑꯗꯨꯗꯤ ꯌꯥꯝ ꯀꯟꯅ ꯑꯃꯨꯛ ꯊꯕꯛ ꯑꯃꯨꯛ ꯆꯠꯊꯕ ꯍꯧꯗꯣꯔꯤ ꯅꯪꯒꯤꯗꯤ꯫
ꯎꯝ ꯑꯗꯨꯅꯤꯅꯦ ꯀꯩꯀꯩ ꯏꯟꯁꯥꯡ ꯆꯥꯊꯔꯕ ꯉꯁꯤꯗꯤ꯫
ꯉ ꯁꯤꯁꯦ ꯀꯩꯅꯣ ꯇꯧꯁꯦꯜꯂꯦ꯫ ꯑ ꯀꯥꯡꯁꯣꯏ ꯇꯧꯁꯤꯜꯂꯦ꯫ ꯇꯥꯃꯣꯒꯤꯗꯤ ꯀꯩ ꯃꯊꯦꯜ ꯍꯣꯠꯅꯕꯤꯔꯒꯦ ꯉꯁꯤꯁꯤꯕꯨ꯫
ꯑꯩꯗꯤ ꯁꯦꯕꯣꯠꯀ ꯕꯣꯔꯤꯒ ꯇꯧꯔꯒ ꯁꯥꯞ꯫ ꯇꯧꯁꯜꯂꯦ꯫
ꯂꯣꯢ ꯈꯔ ꯂꯣꯏ ꯈꯔꯕ ꯅꯪ ꯊꯕ꯫
ꯑꯗꯨꯃꯥꯏꯅ ꯑꯗꯨꯒ ꯂꯕꯥꯋꯥꯏ ꯈꯔ ꯉꯧꯔꯦ ꯆꯥꯔꯦ꯫
ꯌꯥ
ꯎꯝ ꯀꯩꯗꯧꯔꯒꯅ ꯑꯕꯦꯔꯀꯔ ꯊꯥꯔꯣꯏꯅ ꯀꯩꯒꯤꯅꯣ꯫
ꯊꯥꯔꯣꯏꯗ ꯇꯥꯃꯣ ꯈꯔꯗꯩꯅꯣ ꯁꯪꯗ꯭ꯔꯦ ꯁ ꯃꯇꯝꯒ ꯂꯩꯇ꯭ꯔꯦꯗ ꯀꯗꯩꯗꯩꯅꯣ꯫
ꯎꯝ ꯗꯦꯁꯀꯤꯗꯣ ꯑꯩ ꯁꯨꯝ ꯌꯦꯡꯁꯜꯂꯨꯁꯟ ꯇꯧꯕꯩ ꯋꯥꯅꯤꯗ꯫
ꯎ ꯃꯇꯝ ꯑꯗꯨꯒꯤ ꯀꯥꯏꯊꯣꯛꯅꯕꯗꯣ ꯂꯩꯇ꯭ꯔꯕ ꯁꯛꯇꯤꯁꯨ ꯌꯥꯝ ꯂꯧꯕꯁꯨ ꯌꯥꯗꯦ ꯗꯣ꯫
ꯎꯝ꯫
ꯑꯗꯨꯗꯣ ꯈꯜꯂꯤꯕ꯫ ꯁꯟꯗꯦꯗꯨꯅꯦ ꯍꯥꯏꯁꯦ ꯇꯥꯃꯣ ꯁꯟꯗꯦꯗꯣ ꯂꯩꯇꯕꯣꯏꯗꯤ ꯐꯕ꯫
ꯎꯝ꯫
ꯑꯗꯨꯅ ꯒ꯭ꯌꯥꯟ ꯇꯥꯅ ꯊꯥꯖꯔꯒꯦꯅ ꯖꯣꯏꯆꯟꯗ꯭ꯔꯁꯨ ꯊꯥꯅꯤ ꯍꯥꯏꯒꯨꯝ ꯇꯧꯕꯅꯦ ꯃꯥ
ꯎꯝ ꯃꯥꯗꯤ ꯑꯦꯁꯦ ꯃꯥꯗꯤ ꯃꯥꯗꯤ ꯅꯨꯡꯊꯤꯟ ꯇꯥꯔꯅꯤ ꯑꯩꯈꯣꯏꯅ ꯑꯌꯨꯛꯅꯤ
ꯑ
ꯑꯂꯤꯃꯛ ꯊꯥꯕ ꯇꯜꯂꯤ ꯉꯝꯃꯣꯏ ꯃꯇꯝ ꯋꯥꯏ ꯀꯥꯏꯗꯩꯩ
ꯅꯪ ꯈꯜꯂꯗꯤ ꯇꯝꯗꯣꯏ ꯅꯠꯇ꯭ꯔꯣ
ꯇꯝꯗꯤ ꯇꯝꯃꯣꯏꯍꯦ ꯁꯨꯝ ꯊꯥꯔꯨꯕꯩ ꯋꯥꯅꯤ ꯀꯥꯏꯗꯤ ꯀꯩꯅꯣ ꯀꯣꯟꯇ꯭ꯔꯦꯛ ꯑꯃ ꯌꯧꯔꯤꯁꯤꯗꯤ ꯆꯍꯤ ꯑꯃꯒꯤ
ꯊꯥ
ꯍꯣꯉꯤ ꯗꯣ
ꯎꯃ
ꯑꯁ ꯀꯥꯗ꯭ꯔꯗꯤ ꯌꯥꯕꯣꯏꯗꯤ ꯐꯕ ꯃꯣꯏ ꯑꯗꯨꯝꯕ ꯏꯁꯀꯣꯂꯔꯁꯤꯞꯁꯤ ꯌꯥꯗꯣꯏꯅꯤ ꯀꯥꯗꯕꯒꯤ ꯊꯕꯛꯁꯦ
ꯌꯥꯔꯣꯏ ꯀꯥꯗꯗꯤ
ꯉꯔꯥꯡ ꯀꯩꯅꯣꯗꯣ ꯑꯩꯈꯣꯏꯒꯤ ꯑꯣꯖꯥꯗꯣ ꯐꯣꯟ ꯇꯧꯔꯛꯑꯃꯤ
ꯎꯝ
ꯅꯣꯏ ꯁꯤꯋꯥꯥꯟꯗꯗꯣ ꯐꯣꯟꯁꯨ ꯑꯝꯇ ꯄꯥꯏꯈꯤꯗ꯭ꯔꯦꯅꯦ ꯃꯥꯁꯨ ꯅꯥꯏ ꯍꯥꯏꯔꯤ ꯇꯨꯃꯤꯟ ꯂꯩꯒ꯭ꯔꯦ ꯈꯣꯠꯈ꯭ꯔꯦ ꯀꯥꯏꯅꯗꯤ ꯍꯥꯏꯔꯝꯕꯅꯦ ꯑꯗꯨꯒꯥ ꯃꯥꯏ ꯁꯇ꯭ꯔꯥ ꯅꯣꯡꯗꯥ ꯈꯣꯝꯕꯤ ꯈꯣꯠꯄꯤ ꯈꯥꯔ ꯍꯪꯉꯛꯑꯃꯕꯅꯦ
ꯎꯝ
ꯗꯨꯒꯥ ꯃꯣꯏ ꯚꯖꯟꯗ ꯌꯥꯎꯅꯤꯡꯕ꯭ꯔꯥ ꯀꯥꯏꯅ ꯍꯪꯉꯝꯃꯤ ꯅꯪ ꯀꯣꯆꯤꯡ ꯌꯥꯎꯔꯣꯏꯅ ꯈꯣꯠꯂꯗꯣ ꯍꯪꯉꯝꯃꯤ
ꯎꯝ
ꯑ ꯁꯥꯔ ꯍꯧꯖꯤꯛꯀꯤꯗꯤ ꯐꯔꯛ ꯇꯥꯔꯦ ꯌꯥꯎꯕ ꯈꯣꯠꯄꯗꯣꯅ ꯑꯗꯨꯝ ꯍꯥꯏꯔꯦ ꯁꯦꯡꯅ
ꯎꯝ
ꯃꯥꯅ ꯅꯪ ꯌꯥꯎꯅꯤꯡ ꯇꯥꯔꯒꯗꯤ ꯑꯣꯟꯂꯥꯏꯟꯗ ꯄ꯭ꯔꯥꯏꯁ ꯁꯨꯃꯥꯏꯅ ꯂꯩꯌꯦ ꯈꯣꯠꯂꯤ ꯍꯥꯏꯔꯣꯛ ꯈꯣꯠꯂꯣ ꯀꯥꯏꯅꯥ ꯇꯧꯔꯝꯃꯤ ꯃꯥꯅ ꯑꯉꯥꯡ ꯌꯥꯎꯍꯟꯕꯤꯈꯤꯕꯅꯤ ꯈꯣꯠꯈꯤꯕꯅꯤ ꯀꯥꯏꯅꯁꯨ ꯇꯧꯔꯛꯑꯦ ꯑ ꯕꯤꯖꯟꯗ ꯑꯈꯣꯏꯁꯥꯏ ꯃꯊꯪꯗ ꯊꯔꯗꯤ ꯃꯊꯪꯒꯤ ꯀꯩꯅꯣ ꯇꯧꯔꯗꯤ ꯌꯥꯎ
ꯇꯧꯋꯤ ꯑꯩꯁꯨ ꯀꯣꯆꯤꯡ ꯀꯩꯅꯣ ꯂꯣꯏꯔꯅꯤ ꯑꯗꯨ ꯑꯣꯞꯁꯅꯦꯜꯒꯤꯁꯦ ꯀꯩꯅꯣ ꯂꯣꯏꯁꯜꯂꯁꯦꯅ ꯇꯧꯕꯅꯤ ꯑꯣꯞꯁꯟꯅꯜꯒꯤꯁꯦ ꯌꯥꯎꯊꯣꯛꯑꯥꯁꯤꯔꯥꯅꯥ ꯖꯅꯋꯥꯔꯤ ꯁ꯭ꯋꯥꯏꯗ ꯌꯥꯎꯊꯣꯛꯑꯁꯤꯔ ꯑꯣꯞꯁꯤꯟꯅꯒꯤꯁꯦ ꯄꯩꯁꯥ ꯈꯤꯇꯪ ꯀꯩꯅꯣ ꯇꯧꯔꯒ
ꯌꯦꯡꯁꯤ ꯌꯦꯡꯁꯤ ꯑꯩꯗꯤ ꯄꯩꯁꯥ ꯅꯨꯡꯁꯥ ꯈꯔ ꯇꯥꯁꯟꯕ ꯉꯝꯕ꯭ꯔꯥ ꯌꯦꯡꯒꯦ
ꯖꯦꯅꯋꯥꯔꯤ ꯖꯅꯋꯥꯔꯤ ꯐꯦꯕꯋꯥꯔꯤ ꯁ꯭ꯋꯥꯏꯒꯤꯁꯤꯗ ꯑꯣꯞꯁꯟꯅꯜꯁ ꯑꯃ ꯌꯥꯎꯊꯣꯛꯑꯁꯦꯕ
ꯎꯝ
ꯖꯨꯟ ꯁꯨꯋꯥꯏꯕꯣ ꯊꯥ ꯊꯥ ꯃꯔꯤ ꯅꯠꯇ꯭ꯔ ꯇꯔꯨꯛꯇꯤ ꯇꯧꯔꯛꯀꯅꯤꯗꯅ ꯑꯣꯄꯁꯅꯦꯜꯒꯤꯗꯣ
ꯃꯥꯅꯤ
ꯑꯗꯥ ꯖꯨꯟ ꯁ꯭ꯋꯥꯏꯐꯥꯎ ꯌꯥꯎꯊꯣꯛꯑꯁꯤ ꯁꯤꯅꯦ ꯑꯩꯅꯥ ꯍꯥꯏꯅꯤꯡꯉꯤꯁꯤꯅ ꯄꯩꯁꯥꯁꯨ ꯈꯔ ꯈꯥꯏꯖꯤꯟꯅꯔꯒ ꯑꯣꯞꯁꯟꯅꯜꯒꯤ ꯑꯣꯟꯂꯥꯏꯟꯗꯗꯤ ꯌꯥꯝꯃꯃꯣꯏꯌꯦ
ꯑꯣꯞꯁ꯭ꯅꯦꯜꯗꯣ
ꯇꯔꯥ ꯑꯃꯨꯛ ꯀꯨꯟꯃꯨꯛ ꯑꯣꯏꯗꯤ ꯀꯣꯛ ꯌꯥꯕꯥ ꯌꯥꯡꯈꯩ ꯍꯨꯝꯐꯨ ꯑꯣꯏꯔꯗꯤ ꯄꯩꯁꯥꯁꯦ ꯁꯦꯟꯊꯣꯛꯁꯤꯒ ꯆꯥꯟꯅꯗ꯭ꯔꯤꯅꯦ ꯇꯧꯔꯤꯁꯦ
ꯌꯥꯡꯈꯩ ꯌꯥꯡꯈꯩꯗꯤ ꯑꯣꯄ ꯑꯣ
ꯑꯣꯐꯂꯥꯏꯟ ꯑꯣꯏꯒꯅꯤ ꯌꯥꯡꯈꯩꯗꯨꯗꯤ ꯑꯣꯐꯂꯥꯏꯟ ꯑꯣꯏꯒꯅꯤ ꯑꯣꯐꯂꯥꯏꯟꯗꯕꯨ ꯌꯥꯡꯈꯩ ꯄꯤꯊꯔꯛꯑꯗꯤ ꯏꯁ ꯕꯦꯔꯥ ꯀꯥꯔꯅꯤ ꯑꯗꯨꯗꯤ ꯑꯣ ꯑꯣꯐꯂꯥꯏꯟꯗꯗꯤ ꯑꯥ ꯌꯧꯔꯅꯤꯕꯣ ꯑꯣꯟꯂꯥꯏꯟꯗ ꯑꯣꯐꯂꯥꯏꯟꯗ ꯑꯣꯏꯔꯝꯒꯅꯤ ꯌꯥꯡꯈꯩ ꯍꯨꯝꯐꯨꯗꯨꯗꯤ
ꯌꯦꯡꯁꯦ ꯑꯝꯇ ꯀꯌꯥ ꯀꯌꯥ ꯊꯤꯒꯦꯗꯣ ꯑꯝꯇ ꯑꯩꯈꯣꯏ ꯌꯦꯡꯉꯒ ꯀꯣ ꯁꯥꯀꯠꯇꯗꯤ ꯌꯥꯔꯣꯏꯕ
ꯂꯨꯄꯥ ꯂꯥꯛ ꯀꯩꯅꯣ ꯖꯤ ꯑꯦꯁ ꯃꯔꯤꯗꯨꯗ ꯂꯥ ꯂꯥꯛ ꯑꯅꯤꯒ ꯈꯔ ꯍꯦꯟꯕ ꯍꯥꯏꯗꯨꯗꯤ ꯀꯩꯅꯣꯅꯦꯃꯤ ꯖꯤ ꯑꯦꯁ ꯑꯦꯁ ꯑꯦ ꯀꯩꯀꯥ ꯌꯥꯎꯔꯒ ꯂꯥꯈ ꯃꯈꯥ ꯍꯦꯛ ꯑꯅꯤ ꯃꯈꯥ ꯀꯩꯅꯣ ꯃꯈꯥꯏꯃꯨꯛ ꯍꯥꯏꯗꯨꯗꯤ ꯑꯣꯐꯂꯥꯏꯟꯒꯤꯅꯤꯗꯅ ꯑꯣꯟꯂꯥꯏꯟꯗꯗꯤ ꯂꯨꯄꯥ ꯂꯤꯁꯤꯡ ꯀꯌꯥꯅꯣꯝ ꯑꯣꯏꯒꯅꯤ ꯀꯨꯟ ꯗꯤꯁꯇ꯭ꯔꯤ ꯗꯤꯁꯇ꯭ꯔꯤꯒꯗꯣ ꯀꯨꯟꯒ ꯀꯌꯥꯅꯣꯛ ꯑꯗꯨꯝ ꯇꯧꯕꯅꯦꯕ ꯑꯣꯟꯂꯥꯏꯟꯗꯗꯤ
ꯃꯣꯏꯒꯣ ꯁ꯭ꯝ ꯄꯦꯄꯔꯗꯣ
ꯅꯇꯩꯦ ꯅꯠꯇꯦ ꯖꯤ ꯑꯦꯁꯀꯗ ꯀꯨꯟꯒ ꯀꯌꯥꯅꯣ ꯑꯣꯏꯕ ꯑꯃ ꯇꯧꯧꯕꯅꯤ ꯈꯪꯗꯦ ꯑꯝ ꯈꯔ ꯈꯔꯗꯤ ꯇꯥꯔꯝꯒꯅꯤ ꯎꯝ
ꯃꯣꯏꯒꯤ ꯐꯥꯎꯟꯗꯦꯁꯟꯗꯣ ꯂꯥꯛꯑꯃꯅ ꯀꯩꯅꯣ ꯑꯣꯏꯕꯅꯤꯅ ꯑꯃꯨꯛ ꯌꯦꯡꯉꯕ ꯑꯦꯟ ꯁꯤ ꯑꯥꯔ ꯇꯤ ꯐꯥꯎꯟꯗꯦꯁꯟꯗ ꯑꯥꯏ ꯑꯦꯁ ꯍꯧꯅꯤ ꯁꯥꯟꯅꯔꯀꯗꯣ ꯂꯥꯛ ꯑꯃꯒ ꯂꯣꯏ ꯍꯧꯕꯅꯦꯕ
ꯑꯣ
ꯗꯤꯁꯇ꯭ꯔꯤꯛꯀꯤꯅ ꯃꯣꯏꯅ ꯌꯥꯎꯁꯪꯕ ꯌꯥꯗ꯭ꯔꯒ ꯀꯩꯅꯣ ꯍꯣꯂꯤ ꯃ ꯌꯥꯗ꯭ꯔ ꯁꯨꯇꯤꯣꯏ ꯍꯥꯎ ꯀꯨꯝꯍꯩꯒꯤ ꯑꯣꯐꯔ ꯊꯥꯕꯗꯣ
ꯎꯝ
ꯃꯥꯏꯅꯦ ꯍꯒ ꯅ ꯂꯣꯁꯤ ꯇꯌꯥꯔꯥꯡꯒꯦꯣꯏ ꯌꯥꯝꯕ ꯌꯥꯋꯥꯒꯦ ꯅ ꯑꯗꯤꯛ ꯈꯜꯛ ꯇꯥꯏ ꯃꯣꯟꯅ ꯅꯤꯗꯥꯎꯛꯀꯅꯤ
ꯃꯥꯅꯤ ꯃꯥꯅꯤ ꯑꯣꯟꯂꯥꯏꯟꯗꯗꯤ ꯑꯃꯨꯛ ꯈꯔ ꯇꯥꯔꯛꯀꯅꯤꯗꯅ
ꯂꯥꯛꯀꯅꯤ ꯇꯥꯛꯀꯣ ꯂꯥꯏꯅꯈꯔꯤꯁꯦ ꯑꯗꯨꯝ ꯍꯥꯏꯐꯦꯗꯤ ꯃꯥꯟꯅꯕꯅꯤꯅ ꯀꯌꯥꯝ ꯀꯥꯟꯅꯗꯤ ꯈꯦꯠꯅꯗꯕꯅꯤ ꯍꯣꯏ
ꯑꯩ ꯀꯌꯥꯝ ꯈꯦꯠꯅꯔꯛꯀꯅꯤ ꯌꯥꯕ ꯈꯦꯠꯅꯕꯅꯤ ꯑꯗꯨꯝ ꯐꯖꯅ ꯀꯨꯟ ꯑꯣꯟꯂꯥꯏꯟꯗꯗꯤ ꯀꯨꯟ ꯀꯨꯟꯊ꯭ꯔꯥꯃꯨꯛ ꯄꯥꯏꯗ ꯑꯗꯨꯝ ꯌꯥꯕꯅꯤ ꯑꯩ ꯍꯥꯏꯁꯦ ꯑꯣꯟꯂꯥꯏꯟꯗꯗꯤ ꯑꯩꯅ ꯌꯥꯗꯤ ꯌꯥꯕꯅꯦ ꯑꯗꯣ ꯕꯖꯔꯥꯒꯨꯝꯕ ꯕꯤꯤꯖꯤꯟ ꯃꯣꯏ ꯑꯥꯗ ꯑꯣꯐꯂꯥꯏꯟꯗ ꯇꯥꯛꯄ ꯈꯣꯇꯥꯛꯄꯒ ꯈꯤꯇꯪ ꯀꯩꯅꯣ ꯇꯧꯋꯦ ꯍꯥꯏꯕꯩ ꯋꯥꯅꯦꯕ ꯑꯣꯟꯂꯥꯏꯟꯗꯅ ꯑꯃꯨꯛ ꯐꯦꯁ ꯇꯨ ꯐꯦꯁ ꯏꯟꯇꯔꯦꯛꯁꯟ ꯂꯥꯛꯏꯗꯅ ꯑꯗꯨꯗꯅꯦ ꯄꯩꯁꯥ ꯆꯥꯎꯔꯛꯏꯁꯦ
ꯃꯥꯅꯦ ꯃꯥꯅꯦ ꯅꯨꯡꯗꯤ ꯅꯨꯡꯉꯥꯏꯇꯦ ꯑꯣꯟꯂꯥꯏꯟꯒꯤ ꯅꯨꯡꯉꯥꯏꯇꯕ ꯍꯥꯏꯗꯅꯤ ꯃꯣꯏ ꯑꯣꯖꯥꯒꯤ ꯍꯧꯖꯤꯛꯀꯤ ꯕꯣꯏꯁ ꯊꯥꯔꯛꯇꯕꯗꯣ
ꯎꯝ
ꯚꯣꯏꯁꯀꯨꯝꯕ ꯇꯠꯈꯤ ꯇꯥꯔꯒꯗꯤ ꯑꯩꯈꯣꯏꯗꯗꯤ ꯃꯥꯡꯖꯗꯣꯏꯅꯦꯕ
ꯎꯝ
ꯑꯗꯨꯒꯨꯝꯃꯗꯤ ꯈꯔ ꯅꯨꯡꯉꯥꯏꯇꯦ ꯑꯣꯟꯂꯥꯏꯟꯒꯤ ꯑꯩꯅ ꯁꯨꯝ ꯌꯦꯡꯀꯥꯟꯗ ꯒꯤꯕꯨꯗꯤ ꯂꯣꯏ ꯌꯥꯏ ꯑꯗꯨꯒ ꯀꯩꯅꯣꯒꯤ ꯃꯇꯥꯡꯗ ꯃꯣꯏ ꯑꯣꯖꯥ ꯃꯣꯏꯒꯤ ꯃꯣꯏꯒꯤ ꯃ ꯅꯥꯀꯟꯗ ꯁꯥꯎꯟ ꯑꯃ ꯐꯥꯏꯗꯅ ꯈꯪꯕ꯭ꯔꯥ
ꯎꯝ
ꯑꯗꯨꯗꯣ ꯇꯠꯂꯕ ꯑꯃꯃꯨꯛ ꯇꯠꯂꯦꯕ ꯃꯩ ꯑꯣꯟꯂꯥꯏꯟꯒꯤ ꯑꯗꯨ ꯇꯠ ꯇꯠ ꯇꯠꯂꯒꯗꯤ ꯁꯥꯎꯁꯦ ꯑꯩꯈꯣꯏ ꯇꯥꯔꯣꯏꯗꯣꯏꯅꯦꯕ ꯌꯦꯡꯉꯁꯦ ꯇꯥꯃꯣ ꯍꯧꯖꯤꯛ ꯀꯔꯝ ꯀꯅ ꯂꯩꯕ ꯌꯥꯒꯗꯒꯦꯗꯣ ꯈꯜꯂꯒ ꯀꯣ
ꯎꯝ
ꯌꯥꯝꯗꯕ ꯑꯣꯏꯔꯒꯗꯤ
ꯑꯣꯟꯂꯥꯏꯟꯗ ꯑꯣꯟꯂꯥꯏꯟꯗ ꯌꯥꯎꯈ꯭ꯔꯒ ꯄ꯭ꯔꯤꯄꯦꯌꯔ ꯇꯧꯔꯒ ꯊꯣꯝꯕ ꯌꯥꯅꯕ ꯑꯝꯇꯪ ꯇꯧꯔꯒꯀꯣ
ꯃꯥꯅꯦ
ꯑꯗꯨꯃꯥꯏꯅ ꯇꯧꯔꯗꯣꯏꯔꯦꯗ ꯑꯩꯅ ꯍꯥꯏꯗꯤ ꯀꯩꯅꯣ ꯅꯍꯥꯟꯗꯣ ꯃꯥꯅ ꯆꯠꯁꯦꯗ ꯑꯩꯅꯗꯤ ꯉꯥ ꯍꯌꯦꯡ ꯉ ꯁꯌꯦꯡ ꯉꯁꯤꯁꯦ ꯁꯪꯅꯤ ꯈꯣꯠꯅꯤꯗꯤ ꯍꯥꯏꯅꯦꯕꯀꯣ ꯑꯗꯤ ꯆꯠ ꯇꫭꯏ ꯇꯥꯥꯔꯗꯤ ꯁꯠ ꯐꯣꯟ ꯑꯦ ꯅꯪ ꯄꯨꯡ ꯀꯌꯥ ꯁ꯭ꯋꯥꯏꯗ ꯄꯨꯡ ꯀꯌꯥꯁꯤ ꯁꯤ ꯇꯧ ꯍꯥꯏꯔꯗꯤ ꯑꯗꯨꯝ ꯌꯥꯏꯗꯅ ꯑꯗꯨꯁꯨ ꯍꯥꯏꯗꯕꯤꯅꯤ ꯑꯣꯖꯥ ꯃꯥꯅ ꯃꯥꯒꯤ ꯃꯇꯨꯡ ꯏꯟꯅ ꯆꯠꯀꯗꯣꯏꯅꯦ ꯄꯣꯠꯇꯤ
ꯑꯥ
ꯃꯥꯅ ꯍꯧ ꯃꯥꯅ ꯂꯤꯡꯈꯠꯇꫭꯏꯅꯤꯅ ꯃꯥꯅ ꯍꯧꯗꯣꯛꯄ ꯑꯃ ꯆꯪꯗ꯭ꯔꯣ ꯑꯩ ꯍꯥꯏꯁꯦ
ꯃꯥꯅꯤ
ꯑꯁ ꯑꯩꯑꯣ ꯀꯩ ꯀꯩꯅꫭ ꯑꯗꯨꯒ ꯅꯨꯡꯗꯥꯡꯗ ꯐꯣꯟ ꯅꯨꯡꯗꯥꯡ ꯐꯣꯟ ꯇꯧꯔꯛꯑꯅꯤ ꯑꯗꯣ ꯁꯪ ꯍꯌꯦꯡꯗꯤ ꯁꯪꯉꯣꯏ ꯍꯤꯡꯆꯤꯠꯇꯤ ꯁꯪꯕ ꯌꯥꯏꯅ ꯍꯥꯏꯈꯤꯕꯅꯦꯕ
ꯑꯥ
ꯑꯗꯨꯗꯨꯒꯥ ꯑꯃꯨꯛ ꯃꯥꯅꯣ ꯈꯩꯅꯣ ꯇꯧꯒꯔꯦ
ꯑꯩꯁꯨ ꯁꯨꯃꯥꯏꯅ ꯇꯧꯕꯅꯦꯕ ꯅꯣꯏ ꯑꯩꯈꯣꯏꯒꯤ ꯍꯟꯗꯛ ꯆꯥꯛ ꯆꯥꯅꯅꯤ ꯈꯣꯠꯅꯅꯤ ꯇꯧꯋꯤꯗꯅ ꯑꯗꯨꯅ ꯁꯥꯔ ꯍꯟꯗꯛꯀꯤ ꯁꯟꯗꯦꯗꯤ ꯑꯩ ꯏꯃꯥꯟꯅꯕ ꯄꯨꯟꯗꯧ ꯂꯩ ꯈꯣꯠꯇꯧ ꯂꯩ ꯑꯗꯨꯅ ꯍꯟꯗꯛ ꯁꯟꯗꯦꯗꯤ ꯑꯩꯁꯤꯗꯤ ꯐꯔꯛ ꯇꯥꯅꯤ ꯈꯣꯠꯅꯤ ꯍꯥꯏꯈꯤꯕꯅꯦꯕ
ꯑꯥ
ꯑꯗꯨꯒ ꯀꯩꯅꯣꯗꯣ ꯃꯥꯅ ꯑꯗꯨ ꯌꯦꯟꯕ ꯆꯧꯕ ꯈꯣꯠꯂꯨꯕ ꯌꯥꯒꯗ꯭ꯔꯥꯅ ꯍꯥꯏꯔꯝꯕꯅꯤ ꯁꯔ ꯑꯗꯨꯗꯤ ꯌꯥꯗꯧ ꯃꯥꯟꯗꯦ ꯁꯔꯒꯤ ꯊꯕꯛ ꯆꯠꯄ ꯄꯅꯤꯅ ꯈꯣꯠꯄꯅꯤꯅ ꯁꯔ ꯑꯗꯨ ꯁꯪꯕ ꯀꯥꯟꯗ ꯑꯇꯣꯞꯄꯗ ꯑꯗꯨꯝ ꯌꯥꯎꯒꯦ ꯑꯗꯨꯗꯤ ꯑꯩꯉꯣꯟꯗ ꯐꯔꯛ ꯇꯥꯞ ꯁꯪꯗꯦꯒꯨꯝꯕ ꯅꯠꯇ꯭ꯔꯅꯤ ꯁꯔ ꯑꯩꯖꯦ ꯐꯔꯛ ꯇꯥꯗꯧ ꯃꯥꯜꯂꯤ ꯈꫭꯠꯂꯦꯅ ꯃꯉꯣꯟꯗ ꯍꯥꯏꯀꯤꯈꯤꯕꯅꯦꯕ
ꯑꯥ
ꯑꯗꯩꯗꯤ ꯌꯥꯝ ꯀꯥꯟꯅꯕꯨꯗꯤ ꯍꯥꯏꯔꯛꯇ꯭ꯔꯦ ꯑꯗꯨꯒ ꯑꯉꯥꯡ ꯀꯩꯅꯣ ꯈꯔ ꯂꯩꯕ꯭ꯔꯥ ꯈꯣꯠꯄ꯭ꯔꯥꯅ ꯍꯪꯉꯝꯃꯦꯕ ꯑꯍꯥꯟꯕꯗ
ꯎꯝ
ꯑꯗꯨꯒ ꯃꯥ ꯍꯧꯖꯤꯛꯀꯤ ꯚꯤꯖꯟ ꯀꯩꯀꯥ ꯀ꯭ꯂꯥꯁ ꯌꯥꯎꯕꯒꯤ ꯈꯣꯠꯄꯩꯗꯣ ꯑꯩꯗꯤ ꯁꯨꯝ ꯇꯥꯁꯜꯂꯦꯕ
ꯎꯝ ꯑꯉꯥꯡꯒꯤꯗꯣ ꯑꯉꯥꯡꯒꯤꯗꯣ ꯑꯩ ꯑꯩꯁꯨ ꯍꯌꯦꯡ ꯏꯁ꯭ꯀꯨꯜ ꯀꯥꯔꯗꯤ ꯈꯔ ꯑꯉꯥꯡ ꯑꯃꯅꯤꯗ ꯍꯥꯏꯕꯤꯒꯦ ꯇꯧꯕꯅꯦꯕ
ꯑꯥ
ꯑꯗꯨ ꯈꯪꯗꯦꯅꯦ ꯑꯦꯠ ꯇꯨꯌꯦꯞꯀꯤꯗꯤ ꯂꯣꯏꯅꯃꯛ ꯀꯩ ꯍꯥꯏꯇꯥꯔꯦ ꯀꯣꯆꯤꯡꯁꯦ ꯂꯣꯏ ꯇꯧꯅꯔꯦ ꯑꯗꯣ ꯑꯦꯂꯚꯦꯟꯒꯤꯁꯤꯗꯤ ꯈꯪꯗꯦꯅꯦ ꯑꯗꯨ ꯑꯂꯕꯦꯟꯒꯤ ꯀꯣꯆꯤꯡꯁꯦ ꯏꯇꯧ ꯇꯧꯅꯗꯦꯕꯀꯣ
ꯎ
ꯈꯔ ꯈꯔ ꯈꯔ ꯈꯔ ꯀꯩꯅꯣ ꯇꯧꯕ ꯀꯥꯡꯕꯨꯅ ꯃꯈꯣꯡ ꯁꯦꯡꯅꯕ ꯆꯠꯄꯩ ꯋꯥꯅꯤ ꯑꯇꯩꯗꯤ ꯑ ꯀꯩꯅꯣꯗ ꯂꯥꯡꯐꯥꯡ ꯑꯗꯨꯝ ꯇꯧꯂꯩꯗꯅꯀꯣ
ꯃꯤꯁꯤꯅ ꯂꯧꯁꯤꯟꯅꯕ ꯑꯃ ꯇꯝꯃꯤꯟꯅꯂꯒꯗꯤ ꯌꯥꯔꯣꯏꯗ ꯑꯩꯈꯣꯏ ꯃꯉꯣꯟꯗꯁꯨ ꯑꯩꯅ ꯁꯨꯃꯥꯏꯅ ꯍꯥꯏꯈꯤꯕꯅꯦ ꯃꯥꯅ ꯍꯥꯏꯁꯤꯅ ꯀ꯭ꯂꯥꯁ ꯅꯥꯏꯟ ꯇꯦꯟꯒꯤ ꯈꯔꯗꯤ ꯇꯥꯛꯄ ꯑꯗꯨꯝ ꯍꯧꯔꯒꯦ ꯈꯣꯠꯂꯒꯦꯅ ꯀꯥꯏꯅ ꯍꯥꯏꯗꯤ ꯍꯥꯏꯈꯤꯅꯦꯕ ꯑꯩꯅ ꯍꯥꯏꯈꯤ ꯁꯨꯃꯥꯏꯅ ꯍꯥꯏꯈꯤꯕꯅꯦ ꯁꯔ ꯍꯧꯖꯤꯛ ꯀꯤ ꯐꯥꯎꯟꯗꯦꯁꯟꯖꯨ ꯂꯣꯏꯅꯕ ꯃꯇꯝꯗꯤ ꯑꯣꯏꯔꯦ ꯑꯗꯨꯅ ꯀꯩꯅꯣꯒꯤ ꯄ꯭ꯔꯤꯕꫭꯠ ꯀꯤꯔꯥ ꯅꯠꯇ꯭ꯔꯒ ꯃꯦꯇ꯭ꯔꯤꯛꯀꯤ ꯚꯤꯖꯟ ꯑꯗꯨꯃꯥꯏꯅ ꯑꯣꯏꯅ ꯍꯥꯟꯅ ꯍꯧꯗꯣꯛꯄꯅꯗꯤ ꯐꯗꯧ ꯃꯥꯜꯂꯤ ꯈꯣꯠꯂꯦꯗꯤ ꯍꯥꯏꯈꯤꯕꯅꯦꯕ
ꯀꯩꯅꯣ ꯇꯧꯋꯦꯕ ꯁꯦꯀꯦꯟ ꯕꯦꯁ ꯑꯣꯏꯅ ꯍꯧꯕꯗꯤ ꯌꯥꯅꯦꯕ ꯕꫭ ꯃꯥꯒꯤꯗꫭ ꯑꯂꯕꯦꯟ ꯀꯥꯕ ꯍꯧꯅꯔꯛꯇ ꯉꯥꯏꯅꯤꯅ ꯑꯗꯨꯝ ꯍꯧꯕꯗꯤ ꯌꯥꯏꯌꯦꯕ ꯑꯦꯂꯚꯦꯟꯒꯤꯖꯤ ꯑꯣꯏꯅ ꯑꯗꯨꯒ ꯑꯗꯨ ꯇꯨꯨꯏꯌꯦꯞ ꯀꯤꯅ ꯁꯦꯀꯦꯟ ꯕꯦꯠꯁ ꯑꯣꯏꯅ ꯍꯧꯕꯗꯤ ꯌꯥꯅꯦꯕ ꯇꯨꯏꯌꯦꯞ ꯀꯤꯗꯤ
ꯑꯗꯨꯃꯥꯏꯅꯗꯤ ꯍꯥꯏꯒꯤꯈꯤꯕꯅꯤ
ꯃꯤꯕꯨꯗꯤ ꯌꯥꯝ ꯂꯥꯛꯑꯣꯏꯕ ꯍꯟꯗꯛ ꯍꯧꯗ ꯉꯥꯏꯕꯅꯤꯅ ꯃꯤꯕꯨꯗꯤ ꯌꯥꯝ ꯂꯥꯛꯑꯣꯏ ꯑꯩ ꯍꯥꯏꯖꯦ ꯃꯤꯕꯨꯗꯤ ꯌꯥꯝ ꯂꯥꯛꯑꯣꯏ ꯍꯧꯗꯉꯥꯏꯅ ꯃꯤ ꯑꯃ ꯑꯅꯤ ꯑꯗꯨ ꯑꯣꯏꯇꯥꯔꯁꯨ ꯑꯗꯨꯗꯩꯗꯨꯗ ꯐꯖꯅ ꯐꯣꯀꯁ ꯇꯧꯔꯒ꯫
ꯃꯊꯪꯗꯅꯦ ꯐꯖꯅ ꯕꯥꯁ ꯑꯣꯏꯅ ꯑꯃꯨꯛ ꯕꯨꯝ ꯂꯥꯎꯟꯅ ꯇꯧꯅꯕ ꯍꯣꯠꯅꯒꯗꯕꯅꯦꯕ꯫
ꯃꯥꯅꯦ ꯃꯥꯅꯦ ꯍꯣꯏ ꯃꯥꯁꯨ ꯃꯥꯁꯤ ꯀꯩꯅꯣ ꯊꯥꯅꯤꯒꯅꯤ ꯍꯥꯏꯔꯝꯗꯥꯏꯅꯦ ꯃꯥꯕꯨ ꯑꯦꯝ ꯄꯤ ꯁꯤ ꯊꯥꯅꯤ ꯈꯣꯠꯅꯤ ꯀꯥꯏꯅ꯫
ꯍꯪꯗꯦ ꯑꯦꯝ ꯕꯤ ꯑꯦꯁ ꯁꯤ ꯃꯊꯪ ꯆꯥꯍꯤ ꯀꯧꯅꯤ ꯗꯥꯏꯅꯦ꯫ ꯊꯥꯖꯜꯂꯣꯏꯗ꯭ꯔꯣ ꯊꯥꯖꯟꯗꯤ ꯊꯥꯖꯟꯅꯤ ꯑꯩꯁꯨ ꯊꯥꯖꯤꯟꯁꯤ꯫ ꯊꯥꯖꯤꯜꯂꯒ꯫ ꯃꯗꯨꯁꯨ ꯃꯗꯨꯁꯨ ꯂꯧ ꯑꯦꯛꯖꯥꯝ ꯊꯥꯕ ꯃꯇꯝꯗ ꯆꯍꯤ ꯑꯅꯤ ꯑꯍꯨꯝ ꯑꯗꯨꯝ ꯆꯥꯡꯗꯣꯔꯑꯔꯕꯅꯦ ꯊꯥꯖꯜꯂꯒ ꯊꯝꯍꯧꯕ ꯐꯕ ꯑꯃ ꯂꯩꯕ꯫ ꯃꯅꯤꯄꯨꯔꯒꯤ ꯊꯕꯛꯁꯤ ꯃꯥꯕꯀꯣ꯫
ꯃꯣꯏꯗꯤ ꯑꯣꯐꯁꯅꯦꯜ ꯌꯥꯎꯗꯦꯅ ꯑꯗꯨꯅ ꯑꯅꯔꯣꯝꯗꯗꯤ ꯈꯔ ꯅꯨꯡꯉꯥꯏꯔꯝꯃꯅꯤ꯫
ꯑꯥ꯫
ꯃꯥꯗꯤ ꯀꯩꯅꯣꯒꯨꯝꯕ ꯊꯥꯗꯕꯗ ꯈꯪꯗꯦ ꯃꯥꯅꯅꯦ ꯑꯩꯈꯣꯏꯗ ꯍꯥꯏꯗꯅ ꯁꯤ ꯑꯦ ꯄꯤ ꯑꯦꯐꯁꯨ ꯊꯥꯎ ꯈꯣꯠꯂꯨ ꯀꯥꯏꯅ ꯂꯩꯗꯅ꯫
ꯑꯥ꯫
ꯑꯗꯨ ꯃꯥꯗꯤ ꯊꯥꯗꯕ꯭ꯔꯥ ꯈꯪꯗꯦ꯫
ꯃꯥꯗꯤ ꯌꯨ ꯄꯤ ꯑꯦꯁ ꯁꯤ ꯑꯗꯨꯗꯅꯤ ꯍꯥꯏ꯫
ꯃꯣꯏꯒꯤ ꯕꯤꯁꯥꯂꯣꯏꯒꯤ ꯃꯌꯥꯝꯕ ꯊꯣꯛꯄꯁꯨ ꯃꯥꯒ ꯂꯩꯃꯤꯟꯅꯕꯅꯦꯕ꯫
ꯎꯝ꯫
ꯑꯩꯩꯅ ꯅꯍꯥꯟ ꯅꯣꯡꯃ ꯍꯪꯕꯗꯣ ꯃꯥ ꯐꯖꯅꯗꯤ ꯈꯨꯝꯃꯛꯇꯦ꯫
ꯎꯝ꯫
ꯑꯩꯅ ꯈꯟꯕꯗ ꯃꯥꯁꯦ ꯀꯣꯆꯤꯡꯒꯨꯝꯕ ꯇꯧꯅꯤꯡꯉꯛꯄꯒꯤ ꯃꯑꯣꯡꯗ ꯂꯩꯕ ꯃꯥꯜꯂꯦꯕ꫰꫰
ꯎꯝ꯫
ꯌꯦꯡ ꯇꯥꯕꯅꯤ ꯑꯩꯈꯣꯏꯗꯤ ꯑꯩꯈꯣꯏꯅ ꯑꯉꯝꯕ ꯃꯇꯦꯡ ꯇꯧꯕꯤꯕ ꯅꯠꯇꯅ ꯀꯔꯤ ꯑꯍꯦꯟꯕ
ꯍꯣꯏ ꯑꯗꯣ ꯑꯩꯅ ꯍꯥꯏꯗ ꯑꯩꯅ ꯑꯩꯅ ꯀꯣꯜ ꯑꯁ ꯑꯩ ꯅꯠꯇꯦ ꯃꯥꯅ ꯀꯩꯅꯣꯅꯤꯅꯀꯣ ꯃꯥꯅ ꯃꯥꯒꯤ ꯀꯩꯅꯣ ꯏꯟꯁꯇꯤꯇ꯭ꯌꯨꯠ ꯑꯃ ꯂꯤꯡꯈꯗꯣꯏꯅꯤꯅ ꯃꯥꯅ ꯂꯥꯛꯑꯣ ꯂꯥꯛꯑꯣ ꯀꯧꯔꯒ ꯆꯠꯀꯗꯧꯕꯅꯦꯕ ꯄꯣꯠꯇꯣ꯫
ꯃꯥꯅꯤ꯫
ꯑꯃꯔꯣꯝꯗꯗꯤ ꯃꯥꯒꯤ ꯃꯦꯟ ꯑꯣꯏꯅ ꯃꯥꯒꯤ ꯊꯕꯛꯅꯦꯕ꯫
ꯃꯥꯅꯤ꯫
ꯑꯗꯨꯗꯨꯅ ꯃꯥ ꯃꯁꯥꯟꯅ ꯀꯩꯅꯣ ꯇꯧꯕꯒ ꯆꯠꯀꯗꯧꯅꯤ꯫ ꯑꯦ ꯁꯤꯕꯥꯟꯗ ꯁꯨꯃꯥꯏ ꯁꯨꯃꯥꯏ ꯇꯧꯔꯣ ꯍꯥꯏꯔꯒ ꯄꯠ ꯀꯧꯔꯛꯒ꯫ ꯑꯦ ꯁꯨꯃꯥꯏꯅ ꯇꯧꯔꯁꯦ ꯑꯩꯌꯨꯛ ꯉꯟꯅ ꯍꯥꯏꯔꯛꯑꯒꯀꯣ ꯑꯗ ꯁꯨꯝ꯫ ꯄꯨꯡ ꯄꯨꯡ ꯁꯨꯗ ꯊꯣꯛꯂꯛꯑꯣ ꯁꯨ ꯇꯧꯔꯛꯑꯣ ꯁꯨ ꯇꯧꯔꯣꯅ ꯅꯍꯥꯟꯗꯣ ꯁꯤ ꯌꯨꯅꯥꯀꯣꯗ ꯆꯠꯂꯨꯁꯦ ꯍꯥꯏꯔꯝꯃꯦ ꯑꯗꯨꯒ ꯅꯨꯡꯗꯥꯡꯗ ꯑꯗꯨꯒ ꯅꯣꯛꯀꯦꯝ ꯅꯣꯡꯉꯥꯜꯂ ꯀꯩꯝ ꯍꯥꯏꯔꯛꯇꯔꯦ꯫ ꯑꯩꯁꯨ ꯀꯩꯝ ꯍꯥꯏꯗ꯭ꯔꯦ꯫